ꯍꯜꯂꯣ ꯑꯣ ꯇꯥꯕ꯭ꯔꯣ ꯇꯥꯏꯌꯦ ꯀꯩꯗꯧꯔꯤꯒꯦ
ꯑꯁ ꯆꯤꯡꯗ ꯆꯠꯂꯒ ꯆꯥꯛ ꯏꯟꯁꯥꯡ ꯊꯣꯡꯕ ꯂꯣꯏꯔꯒ ꯑꯩꯒꯤ ꯆꯥꯛꯇꯣ ꯁ꯭ꯇꯤꯝ ꯇꯧꯕꯗꯣ ꯐꯝꯔꯒ ꯉꯥꯏꯔꯤꯌꯦ
ꯎꯁ ꯊꯕꯛ ꯌꯥꯝ ꯐꯕ ꯃꯥꯜꯂꯤꯀꯣ ꯃꯤ
ꯀꯔꯤ ꯊꯕꯛ ꯐꯥꯕꯅꯣ ꯋꯥꯔꯗꯤ ꯇꯨꯝꯕ ꯅꯨꯡꯉꯥꯏꯒꯅꯤ ꯍꯥꯏꯕꯒꯤ ꯆꯩꯔꯥꯎ ꯆꯤꯡꯗ ꯀꯥꯕ ꯆꯠꯄꯅꯤ ꯆꯦꯟꯕ
ꯀꯪꯅꯤꯡꯉꯥꯏꯔꯣ ꯅꯣꯏꯅꯤꯡꯉꯥꯏꯔꯣ ꯅꯪꯒꯤꯗꯣ
ꯂꯩꯕꯅꯦ ꯍꯟꯗꯛꯁꯦ ꯍꯟꯗꯛꯁꯨ ꯍꯟꯗꯛꯁꯨ ꯅꯍꯥꯁꯨ ꯑꯩꯗꯤ ꯑꯗꯨꯝ ꯀꯪꯉꯦ
ꯑꯗꯨ ꯀꯔꯤ ꯆꯩꯔꯥꯎ ꯑꯗꯨꯗ ꯀꯔꯤꯒꯤ ꯆꯦꯟꯕꯔꯣ
ꯋꯥꯔꯗꯤ ꯋꯥꯔꯗꯤ ꯇꯨꯝꯕ ꯅꯨꯡꯉꯥꯏꯅ ꯍꯟꯗꯛꯁꯦ ꯕꯣꯜ ꯌꯦꯡꯕ ꯇꯨꯝꯕ ꯆꯥꯕꯗꯣ ꯃꯇꯝꯗꯣ ꯂꯣꯏꯅ ꯇꯣꯡꯉꯥꯟꯈ꯭ꯔꯦꯕ
ꯑꯩ ꯌꯥ ꯅꯨꯡꯉꯥꯏꯇꯦꯗ
ꯑꯗꯨꯒꯤ ꯋꯥꯔꯗꯤ ꯈꯔ ꯇꯨꯝꯕ ꯅꯨꯡꯉꯥꯏꯗꯅ
ꯑꯗꯨꯒꯤ
ꯑꯣ ꯀꯔꯤ ꯍꯤꯟꯖꯥꯡꯗꯤ ꯊꯣꯡꯉꯦ
ꯑꯁ ꯑꯩꯗꯣ ꯉꯁꯤ ꯎꯁꯣꯏꯒ ꯀꯔꯤꯔꯤ ꯈꯥꯃꯦꯟꯗꯣ ꯑꯗꯨꯒ ꯃꯤꯛꯁ ꯇꯧꯔꯒ ꯊꯣꯡꯉꯦ ꯑꯗꯨꯒ ꯑꯣꯝꯂꯦꯠ ꯑꯃ ꯐ꯭ꯔꯥꯏꯁ
ꯂꯩ ꯅꯣꯏꯗꯤ
ꯑꯩꯈꯣꯏꯗꯤ ꯉꯁꯤꯗꯣ ꯄꯥꯟꯗꯣ
ꯑꯁ ꯍꯥꯎꯅꯤ ꯍꯦ
ꯄꯥꯟꯒꯥ ꯑꯣꯛꯁ ꯖ
ꯋꯥꯎ ꯍꯥꯎꯒꯅꯤꯍꯦ
ꯍꯥꯎꯒꯅꯤ ꯌꯨꯝꯗꯒꯤꯀꯣ ꯑꯣꯛꯁꯥꯗꯣ ꯄꯤꯕꯤꯕꯅꯦꯕ
ꯅꯪꯗꯤ ꯌꯨꯝꯕꯨꯗꯤ ꯌꯥꯝ ꯍꯥꯎꯕ ꯆꯥꯏꯅ
ꯎꯝ ꯏꯃꯥꯗꯣ ꯑꯩꯕꯨ ꯌꯥꯝ ꯅꯨꯡꯁꯤꯕꯤ ꯊꯥꯕꯤꯔꯛꯄꯀꯣ
ꯑꯣ ꯑꯁ ꯌꯥꯝ ꯅꯨꯡꯉꯥꯏꯔꯦ ꯅꯣꯏꯗꯤ ꯊꯥꯕꯤꯅꯤꯡꯉꯥꯏ ꯂꯩꯕꯒꯤ ꯊꯕꯤ ꯊꯥꯕꯤ ꯑꯩꯈꯣꯏꯗꯤ ꯊꯥꯕꯤꯅꯤꯡꯉꯥꯏꯁꯨ ꯑꯣꯛꯁꯥꯁꯨ ꯂꯩꯇꯦ
ꯑꯩ ꯍꯤ ꯈꯪꯗ꯭ꯔꯦꯅꯦ ꯏꯃꯥꯗꯣ ꯃꯥ ꯃꯊꯟꯇ ꯆꯥꯕ ꯉꯝꯗ꯭ꯔꯦ ꯍꯥꯏꯕꯤꯒꯤꯀꯣ ꯑꯩꯈꯣꯏꯒꯤꯗꯃꯛ ꯊꯥꯕꯤꯔꯛꯄꯅꯦ
ꯏꯃꯥꯗꯤ ꯍꯦ ꯅꯣꯈꯥꯏ ꯑꯗꯨꯅꯤ ꯅꯣꯈꯥꯏꯕꯅ ꯂꯣꯏꯔꯦ ꯎꯝ
ꯏꯟꯁꯥꯡ ꯍꯥꯎ ꯑꯩꯈꯣꯏꯗ ꯆꯥꯕ ꯂꯥꯎꯑꯣꯗꯅ ꯍꯥꯎꯕꯅꯦꯍꯦ
ꯅꯪ ꯑꯩꯒꯤ ꯁꯔꯣꯛꯁꯨ ꯅꯪꯅ ꯆꯥꯕꯤꯈ꯭ꯔꯣ ꯌꯥꯝꯅ
ꯑꯁ ꯑꯩꯗꯤ ꯆꯥꯕꯗ ꯆꯥꯕꯗ ꯅꯣꯏꯔꯦꯅꯦ ꯈꯔ ꯀꯃꯥꯏꯅ ꯀꯪꯁꯤꯔꯥ ꯇꯧꯔꯤꯌꯦ
ꯄꯥꯟꯒ ꯄꯥꯟꯒ ꯑꯣꯛꯁꯥꯗꯣ ꯑꯀꯪꯕꯔꯥ
ꯑꯣꯛꯁꯥꯗꯣ ꯍꯣꯏ ꯑꯗꯨꯝ ꯀꯪꯉꯦ ꯍꯥꯏꯒꯗ꯭ꯔꯥ
ꯌꯥꯝ ꯍꯥꯎꯅꯦ ꯑꯩꯈꯣꯏ ꯑꯩꯈꯣꯏ ꯂꯣꯀꯦꯜ ꯏꯟꯁꯥꯡꯒꯤ ꯐꯖꯅ ꯍꯟꯗ꯭ꯔꯦꯠ ꯄꯥꯔꯁꯦꯟ ꯂꯣꯀꯦꯜ ꯏꯟꯁꯥꯡ ꯌꯥꯝ ꯃꯥꯜꯂꯝꯒꯅꯤ
ꯎꯝ
ꯐꯩꯌꯦ ꯑꯩꯒꯤ ꯑꯗꯨꯒꯨꯝꯕ ꯏꯟꯁꯥꯡꯗꯨ ꯑꯩ ꯃꯤꯠ ꯃꯤꯇ ꯎꯔꯦ ꯆꯥꯗꯕ ꯀꯨꯏꯔꯦ
ꯑꯗꯨꯅꯦ ꯍꯥꯎꯕ ꯅꯤꯀꯣ ꯑꯁ ꯌꯥꯝ ꯍꯥꯎꯋꯤ
ꯍꯥꯎꯔꯝꯒꯅꯤ ꯁꯥ ꯁꯥ ꯐ꯭ꯔꯦꯁꯇꯒꯤ ꯍꯦꯟꯅ ꯌꯥꯝ ꯍꯥꯎꯔꯝꯒꯅꯤ
ꯎꯝ ꯑꯗꯨꯅ ꯍꯦꯟꯅ ꯍꯥꯎꯋꯦ ꯑꯁ ꯌꯥꯝ ꯆꯥꯈ꯭ꯔꯦ ꯊꯕꯛ ꯍꯦꯛ ꯍꯠꯂꯛꯄꯒ ꯁꯨꯃꯥꯏꯅ ꯊꯣꯡꯕꯤꯌꯦꯗꯤ ꯑꯁ ꯐꯖꯅ ꯅꯩꯊꯔꯦ
ꯌꯥꯝ ꯍꯥꯎꯔꯝꯒꯅꯤ ꯑꯩ ꯌꯥꯝ ꯀꯥꯜꯂꯛꯈ꯭ꯔꯦ ꯅꯪꯒꯤ ꯏꯟꯁꯥꯡꯗꯣ
ꯑꯁ ꯑꯩꯁꯦ ꯗꯥꯏꯠ ꯇꯧꯒꯦ ꯍꯥꯏꯔ ꯂꯩꯔꯁꯨꯀꯣ ꯌꯨꯝ ꯍꯜꯂꯛꯑꯗꯤ ꯍꯤꯟꯖꯥꯡ ꯑꯍꯥꯎꯕ ꯉꯥꯛꯇ ꯊꯣꯡꯕꯤꯔ ꯎꯄꯥꯏ ꯂꯩꯇ꯭ꯔꯦꯅꯦ ꯍ
ꯗꯥꯏꯇꯤꯡ ꯇꯧꯅꯣ ꯏꯕꯦꯝꯃꯥ ꯅꯪ ꯒꯦꯁꯇ꯭ꯔꯤꯛꯅ ꯅꯪꯒꯤ ꯃꯥꯏꯗꯣ ꯎꯔꯤꯡ ꯀꯥꯔꯒ ꯇꯣꯛꯀꯅꯤꯀꯣ
ꯑꯗꯨꯒꯤ ꯀꯤꯔꯒ ꯍꯧꯖꯤꯛ ꯗꯥꯏꯇꯤꯡ ꯇꯧꯗꯕꯤꯗ ꯆꯥꯅꯤꯡꯕꯗꯨ ꯆꯥꯔꯒ ꯂꯩꯔꯅꯦ
ꯑꯗꯨꯅꯦ ꯆꯥꯎꯑꯣ ꯅꯣꯏꯕꯅ ꯐꯩꯌꯦ ꯑꯩꯈꯣꯏꯗꯤ ꯅꯣꯏꯅꯤꯡꯉꯦ ꯑꯃ ꯐꯪꯘꯦꯏꯅꯦ ꯐꯖꯅ ꯏꯟꯁꯥꯡ ꯑꯍꯥꯎꯕ ꯆꯥꯔꯁꯨ ꯚꯤꯇꯥꯃꯤꯟ ꯆꯥꯔꯁꯨ ꯁꯨꯛ ꯅꯣꯏ ꯅꯣꯏꯗꯦ ꯀ
ꯑꯁ ꯅꯣꯏꯗꯕꯅ ꯐꯕꯅꯦ ꯑꯁ ꯅꯣꯏꯔꯒꯀꯣ ꯗ꯭ꯔꯦꯁ ꯍꯥꯞꯄ ꯌꯥꯗꯦ ꯀꯔꯤꯔꯣ ꯗ꯭ꯔꯝ ꯃꯇꯦꯛꯇ ꯐꯅꯦꯛ ꯁꯦꯠꯄꯤꯕ ꯃꯥꯟꯕꯅꯦ
ꯐꯖ ꯑꯁ ꯅꯣꯏꯕꯗꯨꯅ ꯀꯔꯤꯔꯥ ꯌꯦꯡꯕꯗ ꯅꯨꯞ ꯄꯤ ꯃꯄꯨꯡ ꯐꯥꯕ ꯃꯥꯜꯂꯦ ꯑꯗꯨ ꯑꯩꯈꯣꯏꯗꯤ ꯌꯥꯡ ꯀꯪꯉꯦ ꯑꯁꯦꯡꯕ
ꯄꯥꯝꯕꯤꯗ꯭ꯔꯦꯅꯦ ꯅꯨꯄꯥꯁꯤꯡꯅ ꯅꯣꯏꯕꯒꯤ
ꯀꯔꯤ ꯔꯠꯂꯦ ꯅꯨꯄꯥꯁꯤꯡ ꯄꯥꯝꯅꯦ ꯆꯨꯕꯤ ꯑꯣꯏꯕꯗꯣ ꯑꯗꯨꯅ ꯅꯨꯄꯥꯁꯤꯡ ꯌꯥꯝ ꯄꯥꯝꯅꯦ ꯊꯨꯟꯒ ꯊꯨꯟ ꯆꯥꯎꯕꯗꯣ ꯁꯥꯁ
ꯆꯠꯄꯗ ꯅꯦꯛ ꯅꯦꯛ ꯅꯦꯛꯂꯒ ꯅꯤꯛ ꯅꯤꯛꯂꯒ ꯆꯠꯄꯗꯣ ꯍꯣꯏꯗꯤ ꯌꯥꯝ ꯄꯥꯝꯃꯦ ꯑꯩꯗꯤ ꯊꯨꯟꯁꯨ ꯄꯤꯛꯏ
ꯑꯩ ꯑꯩꯁꯨ ꯊꯨꯟ ꯌꯥꯎꯗꯦꯗ ꯅꯣꯏꯔꯁꯨ ꯑꯩꯒꯤꯅ ꯑꯗꯨꯒꯨꯝꯕꯗ ꯅꯣꯏꯔꯗꯤ ꯐꯕꯀꯣ ꯑꯩꯒꯤꯅ ꯍꯦꯛꯇ ꯄꯨꯛꯇ ꯅꯣꯏꯈꯠꯄꯅꯦꯃꯦ
ꯑꯁꯁꯥ ꯑꯩꯁꯨ ꯀꯪꯉꯦ ꯑꯗꯨꯕꯨ ꯑꯩꯁꯨ ꯀꯪꯉꯦꯗꯨꯕꯨ ꯆꯥꯔꯗꯤ ꯄꯨꯛꯇꯗꯤ ꯑꯗꯨꯝ ꯊꯣꯛꯅꯤ ꯄꯣꯛ ꯁ꯭ꯋꯥꯏꯗꯗꯤ
ꯄꯨꯛ ꯁꯥꯏꯗ ꯉꯥꯛꯇ ꯊꯣꯛꯄ ꯅꯣꯏꯕꯗꯣ ꯖꯒꯥꯗꯣ ꯐꯖ ꯐꯖꯕ ꯃꯐꯝꯗ ꯄꯥꯜꯂꯗꯤ ꯐꯕ ꯑꯗꯨ ꯃꯥꯥꯏꯅꯁꯨꯨ ꯑꯣꯏꯗꯦ ꯈ꯭ꯋꯥꯏꯗꯒꯤ ꯊꯤꯕ ꯖꯒꯥꯗ ꯉꯥꯛꯇ ꯊꯝꯕꯤꯔꯦ ꯑꯁ ꯅꯨꯡꯉꯥꯏꯇꯦ
ꯅꯣꯏꯌꯦ ꯁꯨꯛ ꯅꯣꯏ ꯅꯣꯏꯗꯕꯗꯤ ꯅꯣꯏꯍꯟꯕꯁꯨ ꯌꯥꯗꯦ
ꯑꯁ ꯀꯃꯥꯏꯅ ꯀꯪꯍꯟꯁꯤꯔ ꯈꯟꯕꯅꯦ ꯑꯦꯛꯁꯔꯁꯥꯏꯖꯁꯨ ꯇꯧꯕ ꯃꯇꯝ ꯂꯩꯇꯦ ꯑꯩꯒꯤꯗꯤ
ꯑꯣ ꯁꯨꯇꯤꯒꯨꯝꯕ ꯂꯩꯔꯗꯤ ꯁꯤ ꯏꯝꯐꯥꯜꯗ ꯂꯩꯕ ꯅꯠꯇ꯭ꯔꯣ ꯆꯩꯔꯥꯎ ꯆꯤꯡꯅ ꯅꯣꯡꯃ ꯀꯥꯔꯒ ꯑꯗꯨ ꯑꯣꯄꯦꯟ ꯖꯤꯝꯗ ꯈꯔ ꯅꯦꯛꯈꯥꯏꯌꯨꯗꯅ
ꯑꯁ ꯑꯗꯨꯅ ꯐꯒꯗꯧ ꯃꯥꯜꯂꯦ ꯍꯣꯏ ꯅꯣꯡꯃ ꯅꯣꯡꯃ ꯁꯨꯇꯤ ꯂꯧꯔꯣꯀꯣ ꯊꯦꯡꯅꯕ ꯌꯥꯏꯌꯦ
ꯑꯗꯨꯅꯦ ꯍꯣꯏ ꯅꯨꯡ ꯅꯨꯡꯁꯥ ꯃꯔꯛꯇ ꯆꯠꯂꯒ ꯍꯨꯃꯥꯡ ꯃꯤꯌꯥꯝ ꯊꯣꯛꯍꯜꯂꯣ
ꯈꯔ ꯅꯛꯅ ꯂꯩꯔꯗꯤ ꯐꯕ ꯑꯗꯨ ꯖꯒꯥꯗꯣ
ꯂꯥꯞꯄ꯭ꯔꯣ
ꯑꯩꯈꯣꯏꯅ ꯃꯌꯥꯏ ꯃꯌꯥꯏ ꯇꯥꯏꯕꯀꯣ ꯑꯩꯅ ꯂꯩꯕ ꯃꯐꯝꯗꯣ
ꯈꯔꯒ ꯂꯩꯕ ꯑꯩꯅ ꯆꯠꯅꯤꯡꯗꯕ ꯃꯔꯛ ꯃꯔꯛꯇ ꯈꯥꯛ ꯆꯠꯄ
ꯈꯔ ꯅꯛꯅ ꯂꯩꯔꯗꯤ ꯑꯗꯨꯝ ꯋꯥꯀꯤꯡ ꯅꯨꯡꯇꯤꯒꯤ ꯆꯠꯄ ꯌꯥꯏꯌꯦꯕ
ꯑꯦ ꯅꯨꯡꯇꯤꯒꯤ ꯍꯥꯏ ꯅꯪ ꯑꯗꯨꯝ ꯅꯛ ꯅꯛꯂꯒ ꯂꯩꯔꯁꯨ ꯅꯪ ꯆꯠꯅꯤꯡꯉꯣꯏ ꯑꯩꯁꯨ ꯑꯗꯨꯃꯥꯏꯅ ꯇꯧꯅꯤꯅ ꯍꯥꯟ ꯍꯥꯟꯅ ꯅꯪꯅ ꯂꯩꯗꯤ ꯆꯥꯛꯅꯤ ꯆꯛꯅꯤ ꯍꯥꯏꯔꯒ ꯅꯛꯅ ꯂꯩꯔꯒ ꯆ ꯆꯥꯅꯤꯡꯗ꯭ꯔꯦ ꯋꯥꯔꯦꯕ ꯋꯥꯔꯦ ꯆꯤꯡꯀꯥ ꯉꯁꯤꯕꯧ ꯉꯁꯤ ꯕꯣꯜ ꯌꯦꯡꯒꯦꯔꯥ
ꯑꯁ ꯕꯣꯜ ꯌꯦꯡꯒꯅꯤ ꯉꯁꯤꯗꯤ ꯑꯗꯨꯅꯦ ꯇꯥꯏꯃꯤꯡꯗꯣ ꯇꯦꯟ ꯊ꯭ꯔꯥꯠ ꯀꯤ ꯆꯞ ꯆꯥꯏꯕꯀꯣ ꯑꯩꯗꯨ ꯇꯥꯏꯃꯤꯡꯗꯤ ꯑꯗꯨꯝ ꯌꯦꯡꯉꯦꯕ
ꯆꯥꯛ ꯆꯥꯕ ꯂꯣꯏꯔꯒ ꯆꯥꯛ ꯆꯥꯕ ꯂꯣꯏꯔꯒ ꯏꯔꯨꯕ ꯂꯣꯏꯔꯒ ꯌꯦꯡꯕꯒꯤ ꯇꯥꯏꯃꯤꯡꯅꯦ ꯐꯖꯥꯅ
ꯑꯗꯨꯅꯦ ꯑꯩꯁꯨ ꯉꯥꯏꯍꯥꯛ ꯍꯣꯔꯦꯟ ꯉꯥꯏꯍꯥꯛ ꯂꯩꯔꯤꯗꯤ ꯏꯔꯨꯒꯗꯕꯅꯦ ꯑꯗꯨꯒ ꯅꯟꯅ ꯕꯣꯜ ꯌꯦꯡꯉꯅꯤ
ꯑꯗꯨ ꯑꯩꯁꯨ ꯑꯗꯨꯃꯥꯏꯅ ꯇꯧꯒꯦꯅ ꯈꯜꯂꯤꯕꯅꯤꯅꯦꯍꯦ
ꯑꯁ ꯑꯩꯈꯣꯏꯒꯤ ꯒ꯭ꯔꯨꯞꯀꯤ ꯅꯨꯄꯥꯁꯤꯡꯁꯨꯀꯣ ꯎꯝ ꯑꯗꯨꯒ ꯑꯗꯥ ꯐ꯭ꯂꯔ ꯌꯥꯝ ꯇꯧꯋꯦ
ꯑꯗꯨꯅ ꯌꯨꯝ ꯁꯧꯅꯤꯡꯉꯦ ꯅꯨꯄꯥ ꯑꯃꯗꯤ ꯀꯒ꯭ꯔꯤꯔꯥ ꯑꯉꯥꯡꯅꯦ ꯃꯥꯗꯣ ꯈꯨꯄꯥꯛꯊꯅꯤꯡꯉꯦ ꯇ ꯇꯥ ꯃꯁꯦꯁ ꯊꯥꯔꯛꯑꯦ ꯋꯆꯦꯞ ꯀꯔꯤꯔꯥ ꯅꯣꯏꯁꯅ ꯇꯧꯔꯛꯑꯦ ꯑꯣꯐ ꯥꯂꯥꯏꯟ ꯀꯣꯜꯇ ꯅꯪꯒꯤ ꯐꯣꯇꯣꯁꯦ ꯑꯏ ꯗꯤ ꯄꯤ ꯍꯥꯞꯀꯦ ꯈꯣꯠꯄ ꯑꯥ
ꯅꯨꯄꯥꯗꯣ ꯀꯩꯅꯣ ꯃꯥꯜꯂꯦ ꯎꯝ
ꯃꯥꯗꯣ ꯑꯥ ꯀꯩꯐꯨꯟ ꯀꯩꯐꯨꯜꯗꯥꯏꯗꯒꯤꯅꯤ ꯍꯥꯏꯌꯦ
ꯑꯗꯨꯝ ꯃꯥꯟꯅꯕ ꯃꯥꯜꯂꯦ ꯑꯩꯉꯣꯟꯗꯁꯨ ꯑꯗꯨ ꯅꯨꯄꯥꯗꯨꯅ ꯍꯥꯏꯕꯅꯦ ꯑ ꯗꯤꯄꯤ ꯍꯥꯞꯄꯤ ꯀꯦ ꯅꯪꯒꯤ ꯅꯪꯒꯤ ꯍꯦꯔꯣꯅ ꯅꯪꯒꯤ ꯍꯦꯔꯣꯅ ꯍꯥꯞꯄꯤꯗ꯭ꯔꯒꯗꯤꯒ ꯍꯥꯏ
ꯑꯣ ꯑꯣ ꯑꯣ ꯆꯞ ꯃꯥꯟꯅꯔꯦ ꯅꯨꯄꯥꯗꯣ ꯃꯔꯤꯡ ꯃꯃꯤꯡꯗ ꯄꯧꯔꯤꯌꯪ ꯍꯥꯏꯕ꯭ꯔꯥ ꯈꯣꯞꯄꯥꯛ ꯊꯥꯒꯅꯤ ꯃꯥꯗꯣ
ꯑꯗꯨ ꯑꯉꯥꯡꯗꯣ ꯑꯉꯥꯡꯅꯦꯕꯀꯣ ꯑ ꯑ ꯇꯣꯛꯈ꯭ꯔꯦ ꯍꯥꯏꯌꯦ ꯑꯩꯉꯣꯟꯗꯁꯨ ꯑꯗꯨꯕꯨ ꯑꯩꯉꯣꯟꯗ ꯑꯗꯨꯝ ꯃꯦꯁꯦꯁ ꯊꯥꯔꯛꯒ ꯏꯔꯤꯇꯦꯠ ꯇꯧꯔ ꯂꯩ ꯍꯥꯏꯕ
ꯑꯗꯨꯅꯦ ꯄꯥꯏꯈꯠꯇ꯭ꯔꯗꯤ ꯑꯗꯨꯝ ꯅꯨꯡꯊꯤꯟ ꯃꯤꯠꯅꯥꯏ ꯅꯨꯡꯅꯥꯏ ꯃꯣꯔꯅꯤꯡ ꯅꯨꯡꯅꯤꯡ ꯗꯨꯝ ꯈꯪꯗ꯭ꯔꯦ ꯑꯗꯨꯝ ꯇꯧꯔꯛꯄꯅꯦ ꯃꯥꯗꯣ
ꯇꯧꯔꯦ ꯑꯩꯉꯣꯟꯗꯁꯨ ꯑꯩꯉꯣꯟꯗꯁꯨ ꯃꯦꯁꯦꯁ ꯊꯥꯔꯀꯣ ꯑꯁ ꯏꯆꯦ ꯏꯆꯦ ꯐꯖꯕꯤ ꯀꯔꯤ ꯀꯔꯤ ꯌꯥꯝ ꯍꯥꯏꯌꯦ ꯑꯁ ꯑꯉꯥꯡꯅꯦ ꯀꯥꯏꯅ ꯐꯨꯅꯤꯡꯉꯤ
ꯑꯗꯨꯅꯦ ꯌꯥꯝ ꯇꯜꯂꯦ ꯉꯁꯥꯏꯅ ꯃꯤ ꯕꯤꯖꯤ ꯑꯣꯏꯁꯨ ꯈꯪꯗꯦ ꯑꯣꯏꯗ꯭ꯔꯦꯁꯨ ꯈꯪꯗꯦ ꯅꯪꯅ ꯀꯣꯜ ꯄꯛꯇꯧ ꯇꯩꯔꯤꯁꯦ ꯀꯔꯤꯒꯤꯔꯥꯅꯪ ꯊꯕꯛ ꯂꯩꯇꯕ꯭ꯔꯥ ꯍꯥꯏꯅ ꯆꯩꯕꯤꯕ ꯑꯗꯨꯒꯤ ꯁꯣꯔꯤ ꯍꯥꯏꯔꯦ ꯍꯦꯟꯃꯜꯂꯦꯕ ꯃꯥꯗꯤ ꯍꯣꯏ ꯍꯣꯏ ꯅꯣꯡ ꯐꯥꯗꯣꯛ ꯑꯗꯨꯝ ꯀꯥꯏꯗꯦꯕꯀꯣ ꯑꯉꯥꯡ ꯑꯣꯏꯔꯁꯨ ꯐ꯭ꯂꯥꯔꯠ ꯇꯧꯕꯒꯨꯝꯕꯗꯤ ꯑꯗꯨꯝ ꯃꯍꯥꯎꯁꯥꯅꯤ ꯑꯗꯨ ꯃꯥꯗꯤ ꯍꯤꯡꯖꯤꯜꯂꯦꯕ ꯑꯩꯅ ꯑꯉꯥꯡ ꯑꯉꯥꯡ ꯃꯈꯨꯠ ꯑꯉꯥꯡꯅꯈꯣꯏ ꯋꯥ ꯄꯪꯄꯪ ꯉꯥꯡꯒꯅꯣꯗꯤ ꯍꯥꯏꯅꯤ ꯑꯗꯨꯒꯤ ꯑꯗꯨꯝ ꯇꯧꯔꯛꯑꯦ
ꯑꯗꯨꯅꯦ ꯑꯩ ꯄꯥ ꯌꯥꯝ ꯁꯥꯏꯀꯣ
ꯑꯗꯨꯅꯤ ꯈꯨꯄꯥꯛꯊꯅꯤꯡꯉꯤ ꯃꯤ ꯐ꯭ꯂꯔꯠ ꯇꯧꯔꯁꯨ ꯀꯔꯤꯔ ꯃꯇꯥꯡ ꯃꯆꯝ ꯍꯥꯏꯕ ꯂꯩꯕꯅꯦ ꯃꯥꯗꯤ ꯄꯪꯇꯧ ꯇꯧꯔꯛꯇ꯭ꯔꯕ
ꯑꯗꯨꯅꯦ ꯄꯪꯇꯧ ꯑꯩꯁꯨ ꯁꯥꯎꯅꯤꯡꯈ꯭ꯔꯕꯅꯦ ꯉꯁꯥꯏꯁꯨ ꯑꯗꯨꯝ ꯐꯣꯟ ꯎꯝ ꯐꯣꯟ ꯇꯧꯔꯛꯑꯦ ꯑꯩ ꯄꯥꯏ ꯄꯥꯏꯈꯠꯄꯤꯗꯦꯕꯀꯣ ꯄꯥꯏꯈꯠ ꯇ꯭ꯔꯦ ꯑꯗꯨꯒ ꯃꯦꯁꯦꯁ ꯊꯥꯔꯛꯏ ꯏꯆꯦ ꯅꯨꯡꯁꯤꯕꯤ ꯑ ꯑꯗꯨꯗ ꯌꯥꯝ ꯍꯥꯏꯔꯛꯄ ꯋꯥꯅꯦ ꯐꯨꯅꯤꯡꯕꯗꯨꯀꯣ ꯑꯉꯥꯡꯅꯤꯒꯥꯏꯅꯀꯣ ꯍꯥꯏꯗꯤ ꯈꯔ ꯀꯩꯅꯣ ꯇꯨꯃꯤꯟꯅ ꯂꯩꯔꯒꯗꯤ ꯑ ꯅꯨꯡꯁꯤꯕꯒꯤꯁꯨ ꯌꯥꯎꯒꯅꯦꯕꯀꯣ ꯑꯗꯨꯃꯥꯏꯅꯁꯨ ꯑꯣꯏꯗꯦ
ꯁꯥꯎꯅꯤꯡꯉꯦ ꯑꯗꯨꯃꯥꯏ ꯇꯧꯔꯗꯤ ꯍꯦꯟꯃꯜꯂꯦꯕ ꯃꯣꯏꯗꯣ
ꯑꯉꯥꯡꯅꯤ ꯀꯥꯏꯅ ꯂꯧ ꯈꯠꯇ ꯆꯠꯂꯦ ꯍꯥꯏꯕ ꯃꯥꯜꯂꯤꯅꯦ ꯑꯩꯉꯣꯟꯗ ꯀꯣꯜ ꯇꯧꯔꯛ ꯑꯦ ꯍꯥꯏꯌꯦ ꯑꯩꯗ ꯕꯤꯖꯤ ꯑꯣꯏꯌꯦꯅ ꯍꯥꯏꯕꯤꯕ ꯀꯔꯤ ꯀꯔꯤꯅꯣ ꯑꯁ ꯃꯦꯁꯦꯖ ꯖꯥꯠ ꯖꯥꯠ ꯊꯥꯔꯛꯄꯅꯦ ꯑꯗꯨꯅ ꯂꯩꯁꯥꯕꯤ ꯐꯖꯕꯤ ꯄꯤ ꯀꯔꯤ ꯀꯔꯤ ꯑꯁ ꯄꯥꯏꯒꯅꯨꯀꯣ
ꯃꯥꯒꯤ ꯅꯥꯀꯣꯡ ꯏ ꯐꯥꯎ ꯐꯨꯏꯗ꯭ꯔ ꯀꯥꯟꯁꯤꯗ ꯁꯥꯁ
ꯃꯥ ꯂꯩꯗꯅ ꯑꯩꯈꯣꯏ ꯑꯍꯥꯟ ꯈꯣꯢꯅ ꯍꯥꯏꯕꯗꯣ ꯑꯗꯨ ꯍꯥꯏꯕ ꯍꯩꯇꯕꯒꯤ ꯑꯗꯨꯝ ꯍꯥꯏꯈ꯭ꯔꯒꯦ ꯅꯪꯅꯒꯤ
ꯑꯗꯨ ꯌꯥꯔꯦ ꯍꯧꯖꯤꯛꯀꯥꯟꯗꯤ ꯑꯃꯔꯛ ꯍꯥꯏꯕꯗ ꯑꯗꯨꯝ ꯈꯪꯅꯔꯕ ꯄꯣꯠ ꯉꯥꯛꯇꯅꯦ ꯌꯥꯝꯅ ꯉꯥꯡꯔ ꯀꯥꯟꯅꯗꯦ ꯑꯁ ꯉꯁꯤ ꯅꯨꯃꯤꯠ ꯑꯩꯁꯦ ꯉꯁꯤ ꯕꯣꯜ ꯖ ꯖꯄꯥꯟꯁꯨ ꯁꯄꯣꯠꯁꯨ ꯇꯧꯅꯤꯡꯉꯦ ꯕ꯭ꯔꯥꯖꯤꯜꯁꯨ ꯇꯧꯅꯤꯡꯉꯦ ꯀꯅꯥ ꯇꯧꯁꯤꯔ ꯈꯪꯗ꯭ꯔꯦ
ꯑꯩꯈꯣꯏ ꯑꯦꯁꯤꯌꯥꯟ ꯑꯁꯤꯟꯌꯥꯟ ꯃꯁꯦꯟ ꯀꯔꯤꯔꯥ ꯁꯞꯄꯣꯔꯠꯇꯤ ꯇꯧꯒꯗꯕꯅꯤ ꯑꯗꯨꯕꯨ ꯑꯩꯒꯤ ꯇꯤꯝꯁꯨ ꯂꯩꯔꯕꯅꯤꯅ ꯄꯥꯏ ꯂꯩꯇ꯭ꯔꯦ
ꯍꯥꯏꯕꯗꯤ ꯕ꯭ꯔꯥꯖꯤꯜꯗꯤ ꯑꯗꯨꯝ ꯀ꯭ꯋꯥꯂꯤꯐꯥꯏ ꯑꯣꯏꯔꯒ ꯉꯝꯁꯨ ꯉꯝꯔꯒ ꯂꯥꯛꯄ ꯄ ꯇꯤꯝ ꯑꯣꯏꯕꯅꯤꯅꯀꯣ ꯌꯥꯝ ꯅꯨꯡꯁꯤꯌꯦꯕ
ꯈꯪꯗꯦ ꯀꯃꯥꯏ ꯇꯧꯁꯤꯔꯥ ꯑꯩꯁꯨꯨ ꯃꯊꯥ ꯁꯥꯏ
ꯅꯤꯃꯛ ꯇꯧꯔꯁꯤꯔ
ꯑꯅꯤꯃꯛ ꯇꯧꯔꯒ ꯉꯝ ꯉꯝꯕꯗꯣ ꯑꯩꯒꯤ ꯄꯥꯔꯇꯤꯅꯦ ꯍꯥꯏꯔ ꯂꯣꯏꯔꯦ ꯅꯠꯇ꯭ꯔꯣ ꯃꯤꯉꯣꯟꯗ ꯍꯥꯏꯗꯣꯛꯇ꯭ꯔꯒ ꯑꯗꯨꯅꯦ ꯉꯝꯕꯁꯤꯡꯗꯣ ꯁ꯭ꯇꯦꯇꯁ ꯊꯥꯒꯠꯂꯦ ꯑꯥꯁ ꯍꯔꯥꯎꯔꯦ ꯀꯥꯏꯅꯒ ꯍꯨꯝ ꯍꯨꯝ ꯑꯗꯨꯃꯥꯏ ꯇꯧꯔ ꯂꯣꯏꯔꯦ ꯑꯁ ꯍꯌꯦꯡꯁꯤꯗꯤ ꯍꯔꯥꯎ ꯕ ꯅꯨꯃꯤꯅꯤꯅꯦ ꯑꯗꯨꯅꯦ ꯑꯩꯁꯨ ꯍꯌꯦꯡꯗꯤ ꯑꯁ ꯉꯥꯏꯔꯕꯅꯦ ꯁꯥ ꯆꯥꯅꯤꯡꯉꯥꯢ
ꯑꯩꯁꯨ ꯑꯗꯨꯅꯦ ꯑꯩꯁꯨ ꯍꯌꯦꯡꯁꯦ ꯑꯩꯈꯣꯏ ꯁꯦꯂꯔꯤ ꯐꯪꯒꯅꯤ ꯍꯥꯏꯕꯒꯤ ꯗꯨꯀꯥꯟꯗ ꯁꯀꯦꯟ ꯍꯦꯟ ꯗꯨꯀꯥꯟꯗ ꯐ꯭ꯔꯤꯠ ꯑꯃ ꯁꯣꯠꯂꯒ ꯂꯥꯛꯄꯅꯤ
ꯑꯗꯨ ꯆꯪꯂꯒ ꯑꯃꯨꯛ ꯀꯔꯤꯔꯥ ꯑꯃꯨꯛ ꯄꯤꯅꯤꯉꯥꯢ
ꯑ ꯑꯁꯤꯗ ꯌꯥꯝꯅ ꯊꯥꯖꯕ ꯊꯝꯕꯗꯣ ꯑꯩꯈꯣꯏꯅ
ꯍꯣꯏ ꯑꯗꯨꯅꯦ ꯊꯥꯖꯕ ꯊꯝꯃꯦ
ꯑꯗꯨꯅ ꯌꯦꯡꯕ ꯇꯥꯔꯦ ꯀꯃꯥꯏ ꯇꯧꯕ꯭ꯔꯥ ꯑꯥ ꯑꯥꯎ ꯑꯗꯨ ꯄꯪꯍꯥꯢ ꯍꯥꯏ ꯍꯥꯏꯕ ꯌꯥꯕ ꯋꯥꯔ ꯅꯪꯒꯤꯗꯣ
ꯃꯃꯤꯡꯗꯤ ꯄꯟꯗꯦꯅ ꯑꯩ
ꯑ ꯑ ꯑꯁ ꯍꯨꯃꯥꯡ ꯌꯥꯝ ꯁꯧꯋꯦ ꯑꯁ ꯌꯥꯝ ꯁꯥꯏꯌꯦ ꯉꯁꯤ ꯅꯨꯃꯤꯠ
ꯅꯣꯡ ꯑꯥ ꯆꯤꯡꯗꯗꯤ ꯐꯖꯅ ꯅꯣꯡ ꯆꯨꯔꯒ ꯑꯁꯤ ꯑꯩꯈꯣꯏ ꯈꯣꯏ ꯏꯝꯐꯥꯜꯗꯗꯤ ꯅꯣꯡ ꯆꯨꯗꯕꯁꯦ ꯀꯔꯤꯔꯥ ꯍꯥꯏꯕꯅꯤꯗ
ꯑꯗꯨꯁꯨ ꯅꯣꯡ ꯆꯨꯔꯗꯤ ꯈꯔꯗꯤ ꯅꯨꯡꯉꯥꯏꯒꯗꯕꯅꯤ
ꯎꯝ ꯑꯩꯈꯣꯏꯔꯣꯝꯗꯗꯤꯒꯤ ꯅꯣꯡꯇꯨꯕ ꯅꯣꯡꯆꯨꯕꯒꯤ ꯀ꯭ꯔꯤꯔꯥ ꯂꯦꯟꯁ꯭ꯂꯥꯏꯠꯀꯨꯝꯕ ꯇꯧꯔꯒ ꯑꯗꯨꯝ ꯇꯧꯋꯦ ꯍꯥꯏꯌꯦ ꯒ꯭ꯔꯨꯞꯇ ꯎꯕ ꯑꯣꯀꯣ ꯑꯗꯨꯒ ꯏꯝꯐꯥꯜꯗꯅꯗꯤ ꯌꯥꯝ ꯀꯥꯡꯂ ꯂꯩꯕ
ꯑꯗꯨꯅꯦ ꯈꯔ ꯅꯣꯡ ꯉꯔꯥꯡꯗꯣ ꯅꯣꯡ ꯆꯨꯕꯗꯣ ꯈꯔ
ꯎꯝ
ꯈꯖꯛ ꯈꯖꯤꯛꯇꯪ ꯆꯨꯔꯒ ꯑꯗꯨꯝ ꯇꯣꯛꯈ꯭ꯔꯦꯅꯦ ꯄꯨ ꯐꯥꯗ ꯆ ꯌꯥꯝ ꯇꯜꯂꯦꯍꯦ
ꯍꯩ
ꯑꯁ ꯀꯣꯛꯀ ꯉꯥꯎꯋꯤꯗ ꯉꯁꯤ ꯅꯨꯃꯤꯠꯁꯦ ꯑꯩꯗꯤ ꯑꯩ ꯍ ꯅꯨꯡꯊꯤꯟꯗꯣ ꯀꯌꯥꯃꯨꯛꯁꯨ ꯁꯥꯕ꯭ꯔ ꯀꯣ ꯑꯂꯥꯏ ꯂꯩꯕ ꯉꯝꯗ꯭ꯔꯕꯅꯦ
ꯈꯣꯏꯔꯣꯝꯗꯗꯤ ꯅꯨꯡꯁ ꯑꯝ ꯌꯥꯝ ꯁꯥꯏ ꯑꯗꯨꯒ ꯃꯩꯁꯨ ꯂꯥꯛꯇꯦ ꯑꯂꯥ ꯀꯃꯥꯏꯅ ꯂꯩꯔꯕ꯭ꯔꯥ ꯈꯪꯉꯣ ꯈꯣꯢꯗꯣ ꯑ